ꯍꯜꯂꯣ
ꯇꯥꯕꯔ
ꯇꯥꯔꯦ ꯇꯥꯔꯦ
ꯍꯤꯅꯝ ꯍꯦꯟꯅꯝꯕꯔ ꯅꯇꯔ‌ꯣ ꯁꯤꯕꯨ
ꯁꯤꯁꯦ ꯑ ꯎꯝ ꯁꯥꯏ ꯅꯝꯕꯔꯗꯨ ꯑꯣꯏꯕꯅꯦ ꯑꯩꯈꯣꯏ ꯆꯦ ꯅꯝꯕꯔꯗꯨꯅꯤ ꯁꯤꯅ
ꯑꯣꯏꯔꯅꯦ ꯁꯤ ꯅꯝꯕꯔꯗꯣ ꯑꯩꯁꯤꯂꯥꯛꯀꯥꯟꯗ ꯑꯩ ꯀꯩꯅꯣ ꯇꯧꯋꯤꯅꯦ ꯕꯦꯔꯥ ꯈꯔ ꯂꯩꯅꯦ ꯀꯣꯜ ꯁꯠ ꯇꯧꯔꯥꯝꯗꯥꯏꯗ ꯑꯩꯈꯣꯏ ꯍꯥꯟꯅꯒꯤ ꯀꯩꯅꯣ ꯇꯧꯕꯩ ꯃꯑꯣꯡꯗꯀꯣ ꯈꯛ ꯂꯥꯛꯄ ꯑꯗꯨꯃꯥꯏꯅ ꯇꯧꯋꯤꯅꯦ
ꯎꯝ ꯍꯣꯏ ꯗꯩꯗꯨꯝ ꯃꯁꯥꯅ ꯌꯥꯖꯔꯛꯀꯅꯤ ꯑꯝꯗꯦꯗ ꯈꯔ ꯇꯧ ꯉꯔꯥꯡ ꯅꯍꯥꯟ ꯐꯥꯜ ꯉꯥꯡ ꯈꯩꯕꯨ ꯂꯩꯔꯤꯕ꯭ꯔꯣ ꯀꯃꯥꯏꯟ ꯇꯧꯔꯤꯒꯦ
ꯀꯪ ꯅꯥꯟ ꯀꯪꯍꯟ ꯈꯤꯇꯪ ꯀꯪꯍꯟꯕꯗꯨꯗꯤ ꯃꯁꯤ ꯃꯁꯤ ꯂꯩꯕꯩ ꯉꯥꯅꯨ ꯑꯩ ꯍꯧꯗꯣꯡ ꯀꯩ ꯊꯥꯕꯩ ꯈꯔ ꯌꯥꯝꯗ꯭ꯔꯦ ꯑꯗꯨꯏ ꯉꯁꯥꯏ ꯂꯩꯔꯨꯏꯗꯣ ꯑꯃꯨꯛ ꯂꯣꯏꯁꯤꯜꯂꯛꯑꯕꯩ
ꯅꯠꯇ‌ꯦ ꯉꯥ ꯀꯪꯍꯟꯕ ꯍꯥꯏꯖ‌ꯦ ꯑꯗꯨꯃꯥꯏꯅ ꯃꯩꯗ ꯐꯧꯔꯥ ꯀꯪꯍꯜꯂꯤꯔꯥ ꯅꯠꯇ꯭ꯔꯒꯅ ꯊꯥꯎꯗ ꯇꯥꯎꯔꯤꯔꯥ ꯅꯠꯇ꯭ꯔꯒ ꯀꯃꯥꯏꯅ ꯇꯧꯔꯤꯅꯣ
ꯃꯩꯗꯣ ꯐꯧ ꯐꯧꯔꯨ ꯍꯥꯏꯕꯩ ꯃꯩ ꯃ‌ꯣꯏꯁꯥꯏ ꯀꯟꯗꯤ ꯐꯥꯕ ꯐꯧꯍꯟꯕ ꯅꯠꯇꯕ ꯀꯕꯨꯛ ꯀꯕꯨꯛ ꯁꯥꯕꯨ ꯍꯩ ꯈꯔ ꯂꯥꯞꯅ ꯊꯝꯃꯦꯅ ꯑꯗꯣ ꯃꯅꯤꯟ ꯀꯥꯍꯜꯂꯦ ꯑꯗꯨꯒ ꯑꯃꯨꯛ ꯀꯣꯟꯅ ꯑꯃꯨꯛ ꯂꯧꯊꯣꯛꯄ ꯍꯥꯏꯐꯦꯠ ꯍꯥꯏꯐꯦꯠ ꯊꯥꯎ ꯌꯧꯇꯕꯤꯗ
ꯎꯝ ꯑꯩꯈꯣꯏꯗꯤ ꯉꯥꯥꯟꯗ ꯑꯩꯈꯣꯏ ꯑꯩꯈꯣꯏ ꯗꯥꯅ ꯈꯔ ꯐꯥꯕꯅꯤꯅ ꯑꯗꯨꯝ ꯑꯩꯅ ꯐꯥꯕꯗꯨꯒ ꯑꯩꯅ ꯐꯥꯕꯗꯨꯗꯤ ꯊꯣꯏꯅ ꯍꯥꯏꯗꯤ ꯅꯣꯡꯃꯗꯨ ꯈꯛꯇ ꯌꯥꯝꯕꯩ ꯋꯥꯅ‌ꯦ ꯈꯣꯏ ꯗꯥꯅ ꯈꯔ ꯐꯥꯔꯛꯄꯗꯩ ꯑꯃꯨꯛ ꯅꯣꯡ ꯅꯤꯅꯤ ꯁꯨꯝ ꯆꯥꯅꯔꯦ ꯅ‌ꯣꯡ ꯑꯌꯨꯛ ꯇꯁꯨ ꯆꯥꯕ ꯅꯨꯃꯤꯗꯥꯡꯗꯁꯨ ꯆꯥꯕ ꯉꯥꯥꯁꯦꯀꯣ ꯇꯦꯛ ꯇꯦꯛ ꯑꯗꯒꯤ ꯅꯍꯥꯟ ꯉꯥꯃꯨ ꯈꯔ ꯊꯥ ꯉꯥꯃꯨ ꯈꯔ ꯆꯥꯎꯕ ꯃꯈꯩ ꯑꯅꯝꯕ ꯉꯥꯃꯨ ꯌꯥꯝ ꯌꯥꯎꯕꯅꯤꯅ ꯍꯟꯗꯛꯀꯤ ꯑꯗꯣ ꯉꯥꯃꯨ ꯃꯈꯩꯗꯨꯅ ꯑꯃꯨꯛ ꯀꯩꯅꯣꯗ ꯇ‌ꯦꯛ ꯑ ꯇꯦꯛꯁꯤꯗ ꯑꯃꯨꯛ ꯇꯤꯡꯉ ꯊꯝꯕꯅꯦꯕ ꯍꯥꯏ ꯌꯣꯛꯑ ꯊꯝꯕꯅꯦꯕ ꯑꯗꯨꯕꯨꯗꯤ ꯉꯁꯥ ꯉꯁꯏ ꯉꯁꯤꯕꯨꯗꯤ ꯆꯥꯏ ꯉꯥꯈꯩ ꯑꯝ ꯆꯥꯗꯕꯅꯦ ꯑꯩꯅ ꯈꯜꯂꯦ ꯉꯥ ꯃꯈꯩ ꯀꯥꯏ ꯂꯩꯈꯔꯝꯅ‌ꯣ ꯉꯁꯤ ꯉꯥ ꯑꯆꯧꯕ ꯄꯤꯖꯗꯦꯅ ꯑꯗ ꯑꯗꯨ ꯆꯥꯕꯗꯩ ꯉꯁꯤꯕꯨꯗꯤ ꯅꯨꯃꯤꯗꯥꯡꯕꯨꯗꯤ ꯍꯥꯞꯄꯑꯦ
ꯗꯤ ꯀꯃꯥꯏꯅ ꯇꯧꯕ ꯅ‌ꯣ ꯅ‌ꯣꯏ ꯅ‌ꯣꯆ ꯇꯥꯃ‌ꯣ ꯃꯍꯦꯛ ꯆꯠꯈꯤꯕꯗꯨ ꯐꯥꯔꯛꯄꯗꯤ ꯀꯌꯥꯝ ꯐꯥꯔꯛꯄ ꯅꯨꯃꯤꯗꯥꯡꯒꯤꯁꯨ
ꯑꯩ ꯍꯪꯗ꯭ꯔꯤ ꯀ ꯀꯌꯥ ꯐꯥꯕꯅꯣ ꯑꯗꯨꯗꯤ ꯃꯥ ꯆꯪꯉꯛꯑꯕ ꯆꯪꯉꯛꯗ꯭ꯔꯤꯕꯁꯨ ꯈꯪ ꯗ‌ꯦ ꯑꯩꯈ‌ꯣꯏ ꯑꯈꯣ ꯃꯥꯥꯅꯕꯨꯗꯤ ꯒꯦꯠ ꯂꯣꯟꯁꯤꯜꯂꯣ ꯍꯥꯏ ꯃꯥ ꯆꯪꯉꯝꯗꯣꯏꯗꯤ ꯃꯥꯜꯂꯤ ꯉꯥ ꯀꯩꯁꯨ ꯂꯥꯛꯑꯝꯈꯣꯏꯗ ꯅꯨꯃꯤꯗꯥꯡ ꯀ ꯁꯨꯝ ꯍꯪꯆꯤꯠ ꯂꯥꯡꯕ ꯑꯣꯏꯅ ꯃꯥ ꯁꯨꯝ ꯉꯥꯛ ꯀꯩꯅꯣ ꯐꯥꯕ꯭ꯔꯥ ꯌꯦꯡꯒꯦꯅ ꯊꯣꯛꯄ ꯑꯣꯏꯔꯝꯒꯅꯤ ꯃꯤ ꯑꯇꯩꯁꯨ ꯕ ꯃꯊꯟꯇ ꯂꯩ ꯇꯟꯂꯝꯒꯅꯦ ꯃꯥꯁꯨ ꯀꯤꯇꯛ ꯇꯧꯕꯅꯦꯕ ꯑꯗꯣ
ꯍꯣꯏꯅꯦ ꯀꯥꯏꯗ ꯑꯗꯨꯅꯦ ꯍꯣꯏ ꯍꯧꯖꯤꯛꯀꯥꯟꯑ‌ꯣꯏꯁꯤꯅ ꯑꯃꯨꯛ ꯀꯤꯗꯦꯅ ꯃꯥꯅꯃꯨꯛ ꯑꯍꯤꯡ ꯅꯨꯡꯊꯤꯟ ꯒꯌꯥꯟ ꯇꯥꯗꯦ ꯚꯨꯠ ꯂꯩꯌꯦ ꯑꯩꯈꯣꯏ ꯑꯩꯈꯣꯏꯖꯨ ꯇꯜꯂꯦꯕ ꯀꯨꯏꯅ ꯂꯩꯗ꯭ꯔ ꯈꯔ ꯈꯔ ꯇꯧ ꯉꯥꯛꯇꯪ ꯂꯩꯕ ꯋꯥꯅꯤ ꯅ‌ꯣꯏꯀꯥꯏ ꯃꯝꯁꯨ ꯃꯝꯃ‌ꯦ ꯃꯝꯕ ꯍꯥꯏꯁꯦ ꯀꯩꯅꯣ ꯇꯧꯒꯗꯕ ꯑꯗꯨꯒ ꯑꯗꯨꯝ ꯂꯩꯀꯥꯟ ꯀꯤꯗꯤ ꯀꯤꯅꯦꯕ
ꯎꯝ ꯆꯤꯄꯤꯡ ꯆꯠꯂꯝꯃꯔꯣꯏꯗ ꯉꯁꯤ ꯉꯔꯥꯡꯗꯤ ꯑꯃꯨꯛ ꯑꯉꯥꯡ ꯑꯦ ꯍꯥꯏꯇꯥꯔꯦ ꯗ‌ꯦ ꯗꯥꯝ ꯊꯤꯡꯒꯠꯂꯛꯄꯗꯒꯤ ꯆꯠꯂꯝꯗꯧ ꯃꯥꯟꯗ꯭ꯔꯦ ꯃꯥꯁꯨ
ꯍꯣꯏ ꯑꯗꯨꯅꯤ ꯍꯩꯁꯦ ꯍꯥꯏꯗꯤ ꯉꯥ ꯐꯥꯒꯤꯗ꯭ꯔꯕꯅꯤꯅ ꯍꯥꯟꯅ ꯊꯤꯡ ꯀꯩꯅꯣ ꯇꯧꯀꯥꯟꯗꯗꯤ ꯐꯥꯂꯀꯥꯟꯗꯕꯨꯗꯤ ꯌꯥꯝ ꯐꯕꯀꯣ ꯆꯦꯟꯕꯅꯤꯅ ꯍꯣꯏ ꯁꯤꯡꯕ ꯍꯥꯏꯁꯤꯗꯤ ꯁꯨꯝ ꯃꯥꯏꯒꯤ ꯁꯨꯝ ꯑꯃꯗ ꯑꯃ ꯁꯨꯝ ꯆꯦꯟꯕꯅꯤꯅ ꯑꯗꯨꯀꯥꯟꯅ ꯁꯝꯅ ꯍꯥꯏ ꯑꯌꯨꯛ ꯉꯥ ꯁꯨꯝ ꯐꯥꯕꯩ ꯃꯇꯝ ꯂꯥꯛꯇꯣꯔꯦꯅ ꯍꯥꯏꯗꯤ ꯂꯨꯝꯃ ꯇꯞ ꯇꯞꯅ ꯂꯦꯡꯍꯟꯗꯕꯤ ꯀꯥꯕꯤ ꯃꯇꯝꯗ ꯌꯧꯔꯛꯑꯕꯃꯤꯅ
ꯎꯝ ꯍꯣꯏ
ꯍꯣꯏ ꯏ ꯇꯦꯡꯕꯣ ꯑꯩꯅ ꯉꯁꯥꯏ ꯉꯥꯡꯑꯒ ꯀꯩꯁꯨ ꯍꯥꯏꯗꯤ ꯐꯥꯗꯧ ꯃꯥꯟꯗ꯭ꯔꯦꯕ ꯁꯨꯝ ꯌꯦꯡꯀꯥꯟꯗ ꯑꯗꯨ ꯃꯔꯛ ꯅꯅꯨꯡꯍꯜꯂꯣꯏꯕꯨꯗꯤ ꯑꯗꯨꯝ ꯁꯨꯃꯥꯏꯅ ꯊꯤꯟꯒꯠꯂꯛꯀꯥꯟꯗ ꯉꯥ ꯊꯕꯨꯡ ꯉꯥꯗꯣ ꯑꯃꯅꯤ ꯑꯃ ꯑꯅꯤ ꯁꯃꯥꯏꯅ ꯑꯗꯨꯝ ꯂꯥꯛꯀꯟꯕꯅꯦꯕ ꯑ ꯁꯤꯕꯨꯡꯒꯥꯟꯁꯦ ꯑꯗꯨꯝ ꯌꯥꯝ ꯁꯨꯋꯥꯠꯂꯥꯛꯄ ꯅꯠꯇ꯭ꯔꯒꯁꯨ ꯑꯗꯨꯝ ꯈꯔ ꯈꯔ ꯂꯥꯛꯄꯅꯦꯕ ꯑꯗꯣ ꯍꯧꯖꯤꯛꯇꯤ ꯑꯃꯨꯛ ꯏꯁꯤꯡ ꯂꯨꯕ ꯋꯥꯠꯂꯤꯗꯩꯔꯥ ꯅꯠꯇ ꯅꯠꯇ꯭ꯔ ꯀꯩꯒꯤꯅꯣꯗꯤ ꯈꯪꯗ꯭ꯔꯦ ꯈꯤꯇꯪꯗꯤ ꯐꯥꯕ ꯋꯥꯠꯂꯅꯤ ꯋꯥꯠꯂꯤꯕ ꯈꯔꯗꯤ
ꯈꯣꯏ ꯈꯣꯏ ꯇꯧ ꯀꯥꯟꯗꯗꯤ ꯌꯥꯝ ꯐꯥꯕ ꯇꯧꯋꯦ ꯍꯧꯖꯤꯛꯁꯦ ꯃꯇꯝ ꯍꯥꯏꯗꯤ ꯂꯨꯕ ꯍ ꯏꯁꯤꯡ ꯂꯨꯁꯤꯜꯂꯛꯑꯃꯤꯅꯀꯣ ꯑꯩ ꯌꯥꯝ ꯍꯥꯟꯅ ꯅꯩꯕ ꯑꯗꯨꯃꯥꯏꯅ ꯔꯃꯤꯅ ꯅꯍꯪ ꯑꯌꯥꯝꯕꯗꯤ ꯐꯥꯔꯤ ꯐꯥꯔꯦ ꯑꯩꯈꯣꯏ ꯃꯌꯥꯝ ꯊꯥꯔꯤ ꯊꯥꯅꯩꯑꯕ
ꯎꯝ ꯍꯣꯏ ꯑ ꯈꯪꯗꯦ ꯈꯣꯏꯅꯒ ꯆꯥꯟꯅꯕ꯭ꯔꯥ ꯍꯣꯏꯗꯤ ꯍꯥꯏꯗꯤ ꯏꯁꯤꯡ ꯌꯥꯝ ꯂꯩꯕ ꯅꯠꯇ꯭ꯔꯅꯤꯅ ꯀꯩꯁꯨ ꯃꯊꯛꯇ ꯆꯥꯕ ꯈꯣꯠꯄꯗꯤ ꯇꯧꯔꯗꯣ ꯃꯥꯟꯗ꯭ꯔꯦ ꯃꯈꯥꯗ ꯑꯗꯨꯝ ꯂꯩꯔꯃꯅꯦꯕ ꯑꯗ
ꯎꯝ ꯍꯣꯏ ꯑꯌꯨꯚꯒꯨꯝꯕ ꯀꯩꯒꯨꯝꯕꯗꯨ ꯆꯞ ꯆꯥꯟꯅꯅ ꯇꯧ ꯃꯥꯜꯂ ꯍꯥꯏꯗꯤ ꯍꯥꯟꯅ ꯅꯍꯥꯟ ꯀꯩꯅꯣ ꯇꯧꯕꯗꯒꯤ ꯑꯌꯛꯄꯔꯥꯡꯁꯤ ꯐꯍꯟꯗꯦꯗꯅ ꯃꯆꯥ ꯃꯆꯥꯁꯤ ꯂꯩꯈ꯭ꯔꯒ ꯑꯗꯨꯃꯥꯏꯅ ꯇꯧꯕꯅꯦ ꯑꯩ ꯈꯟꯗꯔꯥ ꯈꯔꯗꯤ ꯂꯩꯔꯝꯗꯧ ꯃꯥꯜꯂꯦ ꯑꯗꯨꯃꯥꯏꯅ ꯇꯧꯔꯒ
ꯎ ꯑꯁ ꯉꯥꯅ ꯉꯧ ꯉꯍꯥ ꯉꯧꯕꯗꯣ ꯑꯩꯅ ꯑ ꯆꯥꯒꯦꯅ ꯍꯥꯏꯐꯦ ꯍꯥꯡꯗꯧꯔꯦ ꯑꯗꯨꯒ ꯑꯁ ꯃꯆꯦꯠ ꯃꯌꯥꯝ ꯌꯥꯎꯅꯔꯦ ꯑꯁꯤ ꯅꯣꯏꯅꯁꯨ ꯈꯔ ꯍꯥꯞꯆꯜꯂꯦꯗꯅ ꯃꯥ ꯑꯗꯩ ꯁꯣꯝꯗ ꯑꯩꯅ ꯐꯥꯕ ꯅꯨꯃꯤꯠꯁꯦ ꯑꯗꯨꯏ ꯃ ꯇ ꯉ ꯁꯤꯛ ꯂꯥꯛꯄ ꯃꯌꯥꯝꯁꯦ ꯀꯩꯅꯣꯅꯦ ꯑꯕꯨꯡꯉꯣ ꯃꯣꯏ ꯀꯩꯅꯣ ꯆꯦꯞꯄꯤꯕꯣꯏ ꯏꯕꯨꯡꯉꯣꯗꯣ ꯁꯣꯟꯃꯤꯟꯅꯩꯕ ꯁꯣꯟꯕꯗꯨꯗ ꯃꯥ ꯃꯥꯏꯁꯨ ꯉꯥꯆꯤ ꯑꯗꯨꯝ ꯂꯥꯛꯑꯦ ꯍꯥꯏ ꯑꯩꯁꯤꯅꯦꯀꯣ ꯉꯥꯆꯤꯁꯦ ꯑꯗꯨꯝ ꯑꯃ ꯅꯇ꯭ꯔ ꯑꯅꯤ ꯑꯃ ꯅꯠꯇ꯭ꯔꯅꯤ ꯉꯥ ꯑꯇꯣꯞꯄ ꯂꯥꯛꯇ꯭ꯔꯁꯨ ꯉꯥꯁꯤ ꯑꯗꯨꯝ ꯂꯥꯛꯄꯗꯨ ꯇꯧꯔꯦ ꯑꯗꯨꯅ ꯍꯧꯖꯤꯛꯇꯤ ꯐꯖꯅ ꯂꯩꯍꯧꯔꯦ ꯇꯥꯔꯒ
ꯎ ꯀꯩ ꯀꯩꯅꯣ ꯑꯦ ꯑꯁꯤ ꯂꯩꯕ ꯂꯩꯔꯁꯦ ꯑꯁꯤꯁꯨ ꯍꯥꯎꯕꯅꯦ ꯑꯩ ꯍꯣꯏꯅ ꯑꯁ ꯑꯩꯈꯣꯏꯗ ꯑꯃꯨꯛ ꯌꯎꯕ꯭ꯔꯥ ꯍꯥꯏꯗꯅ ꯍꯥꯏꯗꯤ ꯈꯔꯪ ꯎ ꯀꯩꯅꯣ ꯇꯧꯕꯅꯤ ꯀꯥꯃꯟ ꯍꯥꯏꯔꯒ ꯀ ꯀꯪꯅ ꯉꯝꯈꯤꯕꯔꯥ ꯀꯩ ꯈꯪꯗꯦ ꯃꯍꯥꯎ ꯑꯃ ꯑꯩꯣꯏ ꯃꯁꯥ ꯏꯅꯥꯟ ꯑꯃꯨꯛꯈꯛ ꯆꯥꯛ ꯑꯩꯁꯦ ꯌꯥꯝ ꯆꯥꯗꯦꯕ ꯃꯨꯛ ꯆꯥ ꯑꯃ ꯌꯥꯎꯈ꯭ꯔ ꯀꯥꯟꯗ ꯃꯍꯥꯎ ꯑꯃꯈꯛ ꯇꯣꯉꯥꯟꯅ ꯉꯁꯤꯀꯤ ꯃꯍꯥꯎ ꯑꯃ ꯌꯥꯧꯕꯅꯦꯕ ꯑꯩ ꯄꯣꯠꯇꯣ ꯑꯃꯛ ꯌꯧꯖ ꯎꯖꯥꯎꯗꯦꯎꯗꯦ
ꯑꯣ ꯄꯤꯛꯑꯕꯨꯗꯤ ꯄꯤꯛꯑꯁꯨꯅꯦ ꯄꯤꯛꯃꯜꯂꯁꯨ ꯑꯗꯨꯝ ꯃꯍꯥꯎ ꯂꯩꯇꯕꯅꯦ ꯈꯤꯇꯪ ꯈꯤꯇꯪ ꯄꯥꯎꯈꯠꯄ ꯑꯃ ꯂꯩꯕꯅꯦꯕ ꯍꯥꯏꯗꯤ ꯈꯨꯗꯣꯝꯕꯤ ꯈꯨꯅꯥꯎꯕꯤ ꯈꯨꯗꯣꯝꯕꯤꯒꯤ ꯆꯥꯡ ꯑꯗꯨꯝ ꯆꯥꯎꯔꯛꯄꯗꯣ ꯑꯗꯨꯒꯨꯝꯕꯗꯤ ꯑꯗꯨꯝ ꯑꯗꯨꯒꯨꯝꯕꯁ ꯌꯥꯝ ꯍꯥꯎꯕꯅꯦꯕ ꯅꯣꯏ ꯇꯍꯣꯏꯗꯤ ꯆꯥꯕ ꯀꯃꯥꯏꯅ ꯇꯧꯋꯦ ꯍꯥꯏꯗꯤ ꯂꯥꯏ ꯅꯨꯡꯁꯤꯠ ꯂꯩꯕ ꯃꯈꯩꯗꯤ ꯆꯥꯕ ꯌꯥꯗꯦꯗꯅꯀꯣ
ꯎꯝ ꯑꯩꯈꯣꯏꯗꯥ ꯁꯥꯏ ꯑꯩꯈꯣꯏꯗꯥ ꯍꯣꯏ ꯑꯩꯈꯣꯏꯗꯥ ꯑꯩꯒ ꯑꯩꯩꯅ ꯁꯨꯝ ꯆꯥꯗ ꯑꯩꯈꯣꯏ ꯇꯧꯕꯤꯗꯕ ꯁ ꯆꯥꯗꯕꯅꯤꯅ ꯀꯩꯅꯣꯕꯨꯗꯤ ꯑꯗꯨꯝ ꯆꯕꯅꯤ ꯑꯈꯣꯏ ꯃꯥꯥ ꯆꯥꯗꯕ ꯈꯠꯇꯅꯦ ꯈꯣꯏ ꯗꯥꯗꯤ ꯑꯝ ꯆꯕꯅꯤ
ꯎꯝ ꯑꯩꯁꯨ ꯅꯍꯥꯟꯋꯥꯏ ꯑꯩ ꯁꯨꯝ ꯌꯦꯡꯀꯥꯟꯗ ꯂꯥꯏ ꯈꯔ ꯈꯔ ꯎꯝ ꯀꯩꯅꯣ ꯇꯧꯔꯝꯕ ꯍꯥꯏꯇꯥꯔꯦ ꯑꯗꯨꯒꯤ ꯆꯥꯒꯅꯨ ꯈꯣꯠꯄ ꯃꯆꯤ ꯄꯥ ꯃꯈꯩ ꯆꯥꯒꯅꯨꯅ ꯈꯖꯤꯡꯒꯥꯛꯁꯦ ꯑꯃꯨꯛ ꯆꯥꯎꯕꯦ ꯃꯣꯏꯔꯥꯡꯗꯒ ꯆꯠꯂꯦ ꯀꯣꯏꯕ ꯆꯠꯀꯥꯟꯗ ꯃꯣꯏ ꯈꯥꯖꯤꯡ ꯕꯣꯔꯥꯅꯤꯥꯏꯅ ꯄꯥꯡꯉ ꯄꯥꯡꯉ ꯌꯣꯜꯂꯤꯗꯅꯀꯣ ꯈꯥꯖꯤꯡ ꯉꯥꯛꯇ ꯍꯥꯞꯄꯒ ꯑꯩꯅ ꯆꯥꯅꯤꯡꯕꯁꯤꯗꯤꯀꯣ ꯑꯗꯣ ꯈꯖꯤꯡꯗꯨꯣ ꯑꯃꯨꯛ ꯆꯥꯕ ꯌꯥꯗꯕ ꯑꯩꯒꯤ ꯁꯣꯝꯗꯗꯤ ꯆꯥꯀꯅꯨ ꯈꯣꯠꯀꯅꯨ ꯍꯥꯏꯔꯛꯄꯅꯤꯅ ꯆꯥꯗꯕꯅꯤ ꯍꯣꯏꯄꯨꯗꯤ ꯑꯗꯨꯝ ꯅꯝꯐꯨ ꯅꯝꯐꯨ ꯆꯥꯁꯤꯜꯂꯦ
ꯍꯣꯏ ꯌ ꯆꯥꯏ ꯈꯥꯖꯤꯡ ꯃꯤ ꯈꯥꯖꯤꯡꯁ ꯑꯐꯕꯅꯤ ꯀꯩꯅꯣ ꯌꯥꯎꯕꯅꯤ ꯑꯗꯨꯝ ꯆꯥꯎꯕꯗꯤ ꯍꯥꯏꯕꯗꯣ ꯍꯈꯣꯏꯁꯨ ꯆꯥꯉꯝꯗꯕ ꯋꯥꯅꯤ ꯍꯥꯏ ꯇꯥꯡꯉꯤꯅ ꯈꯥꯖꯤꯁꯤꯡꯗꯤ ꯑꯗꯨꯅ ꯕꯖꯥꯔꯗꯒ ꯍꯧꯖꯤ ꯇꯨꯋ ꯇꯨꯋꯁꯤ ꯊꯣꯛꯇꯦꯗꯣ ꯍꯥꯏꯗꯤ ꯑꯃꯨꯛ ꯑꯃꯨꯛ ꯐꯗꯣꯛꯇꯦ ꯑꯃꯨꯛ ꯑꯃꯨꯛ ꯊꯣꯛꯄ ꯑꯃꯨꯛ ꯊꯣꯛꯇ꯭ꯔꯗꯤ ꯃꯃꯜꯁꯨ ꯇꯥꯡꯉꯦ ꯆꯈꯤꯗꯕꯩ ꯍꯥꯏꯇꯔꯦ
ꯀꯧ ꯉ ꯉꯥꯁꯤꯛꯄꯨꯗꯤ ꯈꯔ ꯈꯔꯕꯨꯗꯤ ꯂꯦꯞꯄꯦ ꯑꯗꯨꯝ ꯅꯣꯡ ꯐꯥꯗꯣꯛ ꯈꯤꯇꯪ ꯆꯅꯤꯡ ꯀꯥꯟꯅꯕ ꯈꯤꯇꯪ ꯇꯪꯉ ꯌꯦꯡꯉ ꯑꯇꯩꯗꯤ ꯂꯣꯏꯅ ꯆꯥꯗꯦꯕ ꯑꯁ ꯉꯥꯃꯨꯒꯥꯎꯗꯨꯗꯤ ꯃꯔꯝ ꯑꯃ ꯆꯥꯔꯨꯗ꯭ꯔꯕꯅꯦ ꯍꯥꯏꯗꯤ ꯆꯥꯒꯅꯨꯕꯨꯗꯤ ꯍꯥꯏꯗꯦ ꯉꯥꯃꯨꯕꯨꯗꯤ ꯑꯩ ꯁꯨꯃꯥꯏꯗꯤ ꯑꯩ ꯉꯝꯃꯨꯗ ꯁꯨꯃꯥꯏꯅ ꯑꯆꯧꯕꯗꯣ ꯑꯗꯣ ꯁꯨꯝ ꯅꯣꯡꯃ ꯑꯩꯅ ꯁ꯭ꯀꯨꯜꯗ ꯍꯜꯂꯛꯀꯥꯟꯗ ꯁꯨꯃꯥꯏꯅ ꯃꯀꯣꯛꯇ ꯁꯨꯝ ꯀꯩ ꯍꯥꯏꯅꯤ ꯑꯩꯁꯨ ꯁꯨꯝ ꯆꯥꯛ ꯆꯥꯕ ꯁꯨꯝ ꯂꯣꯏꯁꯤꯜꯂꯛꯄꯒꯤ ꯑꯃ ꯂꯩꯗꯥꯅ ꯁꯨꯝ ꯃꯀꯣꯛ ꯃꯟꯕꯗꯨꯗ ꯁꯨꯃꯥꯏꯅ ꯈꯦꯠꯂꯨꯔꯦ ꯃꯀꯣꯛꯠꯄꯣ ꯑꯗꯨꯀꯥꯟꯗ ꯁꯨꯝ ꯀꯩꯅꯣꯝꯃ ꯍꯥꯏꯗꯤ ꯂꯤꯟꯒꯤ ꯇꯥꯏꯞꯇ ꯑꯃ ꯈꯜꯂꯨꯕ ꯍꯥꯏꯇꯥꯔꯦꯀꯣ ꯈꯜꯂꯣ ꯑꯗꯨꯑꯣꯏꯗꯤ ꯁꯨꯝ ꯍꯩꯅꯗꯕ ꯀꯨꯝ ꯂꯥꯛ ꯀꯨꯝ ꯇꯧꯔꯒ ꯍꯥꯏ ꯉꯝꯃꯣꯏꯁꯤ ꯃꯀꯣꯛ ꯆꯥꯎꯔꯀꯥꯟꯗꯗꯤ ꯁꯨꯃꯥꯏꯅ ꯈꯦꯠꯄ ꯀꯥꯟꯗ ꯃꯀꯨ ꯑꯣꯏꯅ ꯊꯣꯛꯂꯛꯄꯅꯦꯕ ꯃꯀꯣꯛꯀꯤ ꯁꯔꯨꯛꯇꯣ
ꯎꯝ
ꯑꯗꯨꯗ ꯑꯩ ꯁꯨꯝ ꯍꯪꯒꯣꯏꯔꯣ ꯍꯪꯒꯣꯏꯒ ꯇꯧꯔ ꯆ ꯍꯣꯏ ꯍꯣꯏ ꯍꯧꯖꯤꯛꯄꯨꯗꯤ ꯀꯩꯁꯨ ꯇꯧꯈꯤꯗ꯭ꯔꯦ ꯍꯥꯟꯅꯗꯤ ꯑꯁ ꯉꯝꯃꯒ ꯁꯥꯗꯔ ꯑꯗꯣ
ꯍꯥꯟꯅ ꯌꯥꯝ ꯐꯔꯦꯗ ꯍꯥꯟꯅ ꯇꯧꯋꯤꯗꯨꯗꯤ ꯅꯍꯥꯟꯋꯥ ꯑꯩ ꯍꯧ ꯄꯥꯎ ꯅꯤꯡꯁꯤꯡꯉꯦ ꯀꯩꯅꯣꯒꯤ ꯃꯇꯝꯒꯤꯗꯣ ꯑꯩꯈꯣꯏꯅ ꯍꯧꯖꯤꯛꯒꯤ ꯃꯇꯣꯟ ꯇ ꯆꯠꯄꯩꯗꯣ ꯃꯉꯥꯅꯤꯒꯤ ꯀꯩꯅꯣ ꯃꯈꯣꯏ ꯑꯍꯨꯝ ꯆꯠꯄꯩꯗꯣ ꯍꯦꯟꯗꯑ ꯆꯠꯄꯩ ꯑꯃ ꯍꯥꯏꯗꯤ ꯑꯗꯨꯏꯗꯨꯅꯦ ꯅꯪꯀꯥꯟꯗ ꯌꯦꯟ ꯌꯦꯟ ꯊꯣꯡꯉ ꯆꯥꯔꯛꯑꯦꯅ ꯑꯗꯨ ꯀꯥꯟꯗ ꯅꯪ ꯌꯥꯝ ꯊꯨꯅ ꯆꯥꯗꯦꯕ ꯍꯥꯏꯗꯤ ꯑꯩ ꯁꯤ ꯆꯥꯏ ꯆꯥꯗꯦ ꯇꯧ ꯅꯨꯡꯁꯤꯅ ꯁ ꯇꯦꯛ ꯇꯧꯕꯗꯣ ꯍꯧꯖꯤꯛꯇꯤ ꯍꯥꯏꯔꯦ ꯌꯥꯝ ꯐꯔꯦ ꯍꯧꯖꯤꯛꯇꯤ ꯌꯥꯝ ꯆꯥꯔꯦꯅ
ꯍꯧꯖꯤꯛ ꯂꯥꯛꯑꯣ ꯍꯧꯖꯤꯛꯄꯨꯗꯤ ꯁꯨꯝ ꯇꯝꯕꯩ ꯋꯥꯅꯤꯗ ꯑꯗꯨ ꯊꯣꯏꯅ ꯍꯥꯏꯗꯤ ꯀꯩꯅꯣꯒꯨꯝꯕꯁꯦ ꯏꯁꯀꯤꯟꯒꯨꯝꯕꯁꯦ ꯊꯣꯏꯅ ꯆꯥꯅꯤꯡꯗꯦꯕ ꯁꯥꯁꯨ ꯆꯥꯅꯤꯡꯗꯦ ꯍꯥꯏ ꯀꯩꯅꯣꯒꯨꯝꯕ ꯀꯣꯏꯂꯔꯒꯨꯝꯕ ꯑꯣꯏꯔꯗꯤ ꯑꯃꯨꯛ ꯆꯥꯏꯗꯤ ꯕꯣꯏꯂꯔꯒꯨꯝꯕꯁꯤ ꯅꯛꯒꯤ ꯏꯁꯀꯤꯟꯒꯨꯝꯕꯁꯤ ꯊꯨꯡ ꯈꯟꯗꯣꯛꯑ ꯊꯝꯃꯦꯕ ꯑꯩ ꯊꯣꯏꯅ
ꯏꯁꯀ꯭ꯔꯤꯟꯒꯨꯝꯕ ꯆꯥꯎꯔꯛꯀꯥꯟꯁꯦ ꯈꯤꯇꯪ ꯌꯥꯝꯁꯤꯜꯂꯨꯔꯕ ꯑꯗꯨꯑꯣꯏꯗꯤ ꯑꯗꯨꯝ ꯑꯣꯅꯤꯡꯕꯒꯤ ꯇꯥꯏꯞꯇꯣ ꯇꯧꯔꯛꯑꯅꯤ ꯑꯗꯨꯝ ꯍꯥꯏꯗꯤ ꯈꯪꯗꯦ ꯍꯪꯒꯣꯏ ꯆꯥꯎꯕ ꯍꯥꯏꯒꯗ꯭ꯔꯥ ꯀꯩ ꯍꯥꯏꯥ
ꯎꯝ ꯑꯣꯛꯇꯤ ꯍꯥꯎꯋꯦ ꯉꯁꯥꯏ ꯉꯔꯥꯡ ꯅꯍꯥꯟ ꯀꯩꯅꯣꯒ ꯇꯧꯔꯒ ꯑꯣꯛ ꯑꯃꯇꯤ ꯈꯤꯇꯪ ꯄꯨꯔꯒ ꯂꯥꯛꯄꯗꯣ ꯑꯍꯥꯟꯕꯗꯁꯨ ꯆꯥꯕ ꯑꯁ ꯑꯗꯨꯗꯤ ꯍꯧꯔꯦ ꯑꯣꯛꯇꯤ ꯍꯖꯤ ꯑꯣꯛ ꯌꯥꯝ ꯍꯧꯔꯛꯦ
ꯉꯥꯟꯅ ꯑꯣꯏꯣꯏꯒ ꯁꯥꯕꯗ
ꯎꯝ ꯉ ꯅꯍꯥꯟ ꯇꯨꯁꯦ ꯊꯣꯛꯎ ꯆꯥꯕꯗ ꯁꯥꯎꯋꯦ ꯍꯥꯎꯋꯦ ꯍꯥꯏ ꯃꯣꯏ ꯄꯩꯁꯥ ꯌꯦꯟꯖꯥꯡ ꯆꯣꯛ ꯌꯥꯝ ꯍꯩꯌꯦꯕ ꯀꯩꯅꯣꯁꯨ ꯂꯩꯕꯅꯤ ꯍꯥꯟꯅ ꯀꯩꯅꯣꯗ ꯀꯔꯤ ꯀꯔꯤ ꯅꯥꯒꯥꯂꯦꯟ ꯁꯨꯝ ꯂꯩꯔꯝꯕꯅꯤꯅꯀꯣ ꯑꯗꯨꯃꯥꯏꯅ ꯇꯧꯕꯅꯤꯅ ꯊꯣꯡꯕ ꯊꯥꯛꯄ ꯌꯥꯝ ꯍꯩꯕꯤꯗꯣ ꯇꯧꯕꯣ
ꯍꯣꯏ ꯎꯝ ꯅꯒꯥꯂꯦꯟ ꯀꯥꯡꯕꯨꯗꯤ ꯑꯃꯨꯛ ꯑꯣꯀꯨꯝꯕꯗꯤ ꯃꯣꯏꯗꯤ ꯑꯗꯨꯝ ꯆꯝꯅꯗ ꯄꯨꯜꯂꯁꯨ ꯑꯗꯨꯝ ꯃꯣꯏꯗꯤ ꯑꯗꯨꯝ ꯍꯥꯎꯖꯕꯅꯦ ꯃꯁꯥꯅ ꯑꯗꯨꯝ ꯈꯪꯗꯦ ꯑꯗꯨ ꯃꯤꯅ ꯁꯨꯝ ꯍꯥꯏꯔꯛꯀꯥꯟꯗꯀꯣ ꯏꯃꯥꯟꯅꯈꯩꯅ ꯍꯥꯏꯔ ꯀꯥꯟꯗ ꯑꯁ ꯅꯣꯏ ꯀꯛꯆꯤꯡꯗꯣ ꯅꯣꯏ ꯀꯛꯆꯤꯡꯒꯤ ꯑꯣꯛꯁꯦ ꯌꯥꯝ ꯍꯥꯎꯋꯤ ꯀꯣꯂꯦ ꯍꯥꯏ ꯁꯦꯡꯃꯥꯏꯒꯤꯁꯨ ꯑꯣꯛꯁꯨꯦ ꯃꯣꯏ ꯍꯥꯎꯋꯤ ꯍꯥꯎꯋꯏ ꯍꯥꯏꯗ꯭ꯔꯣ ꯃꯣꯏꯁꯨ ꯌꯨꯕꯪꯅ ꯂꯣꯏ ꯄꯤꯖꯕꯒꯤ ꯑꯗꯣ ꯑꯩꯈꯣꯏ ꯁꯤꯁꯨ ꯌꯨꯕꯪꯅ ꯊꯥꯛꯄ ꯌꯥꯎꯋꯤꯗꯅꯀꯣ ꯑꯣ ꯃꯍꯥꯎꯗꯤ ꯑ ꯃꯍꯥꯎꯗꯤ ꯃꯥꯟꯗꯦ ꯍꯥꯏꯕ ꯑꯗꯨꯒ ꯑꯗꯨꯝ ꯑꯣꯛꯈꯤ ꯍꯥꯏꯗꯤ ꯇꯣꯡꯉꯥꯜꯂꯦ ꯍꯥꯏꯕ ꯑꯇꯣꯞꯄ ꯏꯝꯐꯥꯜꯗꯒ ꯐꯪꯕ ꯃꯈꯩꯗꯨꯒꯁ ꯁꯤꯗꯩ ꯀꯛꯆꯤꯡꯗ ꯐꯪꯁꯦ ꯑꯗꯨꯝ ꯀꯛꯆꯤꯡꯒꯤꯁꯨ ꯑꯗꯨꯝ ꯍꯥꯎꯋ ꯈꯣꯠꯂꯦ ꯑꯗꯨꯝ ꯍꯥꯏꯔꯛꯀꯅꯤ ꯏꯃꯥꯟꯅꯕꯅ
ꯃꯣꯏ ꯍꯥꯏ ꯏꯟꯇꯔꯁꯅ ꯍꯥꯏꯔꯗꯤꯦ ꯑꯩꯈꯣꯏ ꯀꯩꯅꯣꯅ ꯃꯣꯏ ꯃꯆꯤꯟꯖꯥꯛ ꯑꯃ ꯇꯣꯉꯥꯟꯅ ꯑꯩꯈꯣꯏ ꯂꯩꯔꯕꯤꯖꯕ꯭ꯔꯥ ꯍꯥꯏꯗꯤꯦ ꯃꯣꯏ ꯀꯩꯀꯩ ꯑꯃꯝꯛ ꯌꯥꯎꯕꯅꯤꯗꯣ ꯑꯥꯔꯗꯤ ꯁꯨꯝ ꯂꯥꯛꯄ ꯑꯩꯈꯣꯏꯒꯤ ꯑꯗꯩ ꯃꯍꯥꯎ ꯑꯃ ꯂꯩꯔꯝꯒꯅꯤ ꯑꯩ ꯑꯗꯨꯅ ꯀꯩꯅꯣꯝ ꯇꯧꯔꯝꯒꯅꯦꯕ ꯑꯩꯈꯣꯏ ꯁꯤꯒꯤꯅ ꯑꯃꯨꯛ ꯑꯩꯈꯣꯏ ꯁꯨꯝ ꯀꯩꯅꯣ ꯉꯥꯛꯇ ꯄꯤꯖꯩꯗꯅ ꯍꯥꯏꯗꯤ ꯀꯩ ꯍꯥꯏꯒꯔꯦ ꯑꯔꯦ ꯑꯔ ꯀꯩꯅꯣ ꯉꯥꯛꯇꯥ ꯁꯨꯝ ꯄꯤꯖꯕꯗꯣ ꯑꯗꯨꯝꯕ ꯑꯩꯁꯨ ꯁꯨꯝ ꯇꯧꯕꯅꯤꯅ ꯆꯥꯛ ꯑꯩ ꯆꯥꯛ ꯀꯨꯝ ꯀꯩꯒꯨꯝ ꯁꯨꯝ ꯃꯌꯥꯝ ꯌꯥꯎꯕꯅꯤ ꯑꯗꯨꯃꯥꯏꯅ ꯇꯧꯕꯒꯤ ꯑꯃꯁꯨ ꯌꯥꯏ ꯍꯥꯎꯔꯦ ꯃꯍꯥꯎꯈꯦꯠꯅꯩ
ꯎꯝ ꯍꯣꯏ ꯍꯥꯏꯗꯤ ꯄꯤꯖꯕꯩ ꯃꯑꯣꯡ ꯈꯦꯠꯅꯕꯗꯣꯀꯣ ꯑꯗꯨꯒ ꯍꯥꯏꯗꯤ ꯌꯨꯄꯪꯒꯨꯝꯕ ꯄꯤꯖꯕ ꯍꯥꯏꯁꯤꯁꯨ ꯌꯥꯝ ꯊꯨꯅ ꯆꯥꯎꯋꯤ ꯈꯣꯠꯂꯤꯀꯥꯏ ꯁꯨ ꯍꯥꯥꯏꯅ ꯍꯥꯏꯗ꯭ꯔꯣ ꯑꯗꯨ ꯑꯣꯛꯇꯁꯨꯅꯦꯕꯀꯣ ꯁꯦꯛꯃꯥꯏꯒꯤ ꯑꯣꯛꯇꯨꯗꯤ ꯁꯨꯝ ꯆꯥ ꯀꯥꯟꯗ ꯂꯦꯛꯊꯣꯛꯇꯦ ꯍꯥꯏꯕꯅꯦꯕ ꯁꯨꯝ ꯍꯥꯏꯗꯤ ꯀꯩꯅꯣ ꯑꯩꯈꯣꯏꯁꯤꯅ ꯑꯩꯈꯣꯏ ꯑꯩꯈꯣꯏꯁꯤ ꯑꯣꯛꯀꯨꯝ ꯆꯥꯔꯒ ꯂꯦꯛꯊꯣꯛꯄ ꯈꯣꯠꯄ ꯃꯣꯏꯅ ꯑꯃꯨꯛ ꯃꯣꯏ ꯑꯣꯛꯇꯨꯅ ꯑꯃꯨꯛ ꯊꯣꯏꯅ ꯊꯣꯛꯀꯟꯗꯦ ꯈꯣꯠꯇꯦ ꯍꯥꯏꯕꯅꯦꯕ ꯑꯗꯨ ꯃꯣꯏꯁꯨ ꯑꯗꯨꯝ ꯃꯣꯏꯁꯨ ꯆꯤꯟꯖꯥꯛꯇꯣ ꯇꯣꯉꯥꯟꯕꯩꯅꯦꯕ ꯑꯩꯈꯣꯏꯅ ꯄꯤꯖꯕ ꯈꯣꯠꯄꯗꯣ ꯀꯣ
ꯎꯝ
ꯑꯟꯗ꯭ꯔꯣꯒꯤꯁꯨ ꯇꯣꯉꯥꯟꯅ ꯑꯣꯛꯀꯤꯁꯨ ꯃꯍꯥꯎ ꯇꯣꯉꯥꯟ ꯃꯐꯝ ꯃꯐꯝꯒꯤ ꯇꯣꯉꯥꯟ ꯇꯣꯉꯥꯟꯕ ꯂꯩ ꯍꯥꯏꯇꯥꯔꯦ ꯃꯣꯏ ꯑꯗꯨꯝ
ꯅꯍꯥꯟ ꯑꯃꯨꯕꯨꯗꯤ ꯌꯥꯎꯈ꯭ꯔꯕꯅꯤ ꯑꯁ ꯑꯗꯨ ꯑꯗꯨ ꯑꯣꯛ ꯈꯨꯆꯥꯎꯗꯨꯗꯤ ꯆꯥꯎꯕꯅꯦꯅꯤ ꯈꯟꯕꯗꯀꯣ ꯑꯩꯅꯦ ꯀꯩꯅꯣꯅꯦ ꯑꯩꯈꯣꯏ ꯑꯩꯈꯣꯏ ꯀꯥꯎꯉꯨꯝꯉꯩꯗꯣ ꯆꯥꯕ ꯑꯁ ꯑꯣꯛꯇꯣ ꯑꯣꯛꯀ ꯃꯤꯒꯤ ꯃꯁꯤꯡꯒ ꯑꯗꯨꯝ ꯃꯥꯟꯅꯔꯦꯕꯀꯣ ꯑꯗꯨꯗ ꯑꯗꯨꯏ ꯃꯊꯛꯇ ꯑꯃꯨꯛ ꯑꯣꯛꯇꯨꯅ ꯐꯦꯠꯇꯣ ꯑꯁ ꯊꯥꯃꯟ ꯊꯥꯕ ꯍꯥꯏꯇꯥꯔꯦ ꯊꯥꯃꯜ ꯂꯛꯃꯟꯒꯔꯦ ꯑꯗꯨꯃꯨꯛ ꯊꯥꯕ ꯑꯃꯕꯨꯛ ꯆꯥꯗ꯭ꯔꯤꯅ ꯑꯗꯨꯅꯦ ꯃꯤ ꯊꯣꯡꯂꯨꯔꯒ ꯃꯤ ꯑꯃꯐꯥꯎ ꯆꯥꯅꯗꯔꯕꯃꯤ ꯀꯩꯅꯣ ꯀꯩꯅꯣꯗꯣ ꯂꯦꯛꯊꯣꯛꯈꯤꯕꯩ ꯃꯇꯨꯝ ꯑꯃꯅꯤ ꯑꯩꯈꯛꯇꯅ ꯑꯍꯨꯝꯒ ꯆꯥꯔꯤ ꯑꯇꯩ ꯃ ꯑꯃꯨꯛ ꯑꯃꯟ ꯆꯥꯃ ꯇꯣꯝ ꯀꯩꯅꯣ ꯍꯣꯏ ꯃꯣꯏ ꯇꯣꯉꯥꯟꯅ ꯃꯣꯏ ꯌꯦꯟ ꯊꯣꯡ ꯆꯥꯗꯕ ꯌꯦꯟꯊꯣꯡ ꯌꯥꯎꯋ ꯑꯗꯨ ꯑꯣꯏꯅ ꯑꯗꯨꯁꯨ ꯌꯥꯎꯔꯦ ꯑꯗꯨꯁꯨ ꯈꯔ ꯈꯔ ꯈꯔ ꯆꯥꯦ ꯑꯩ ꯑꯇꯩ ꯃꯣꯏꯕꯨ ꯆꯥꯗ꯭ꯔꯦ ꯑꯗꯨꯏ ꯅꯨꯃꯤꯠꯇꯗꯤ ꯊꯣꯛꯈꯤꯕꯗ ꯑꯗꯨꯅꯤ ꯍꯥꯏꯗꯤ ꯑꯣꯛꯇꯣꯗꯤ ꯆꯥꯎꯔꯃꯅꯤ ꯊꯥꯕꯩ ꯐꯦꯠꯇꯣ ꯌꯥꯝ ꯊꯥꯕ ꯑꯩꯁꯦ ꯆꯥꯎꯔꯝꯕꯅꯤꯗꯅ
ꯎꯝ ꯍꯣꯏ ꯑꯗꯨꯒꯨꯝꯕ ꯊꯥꯎ ꯊꯥꯎ ꯌꯥꯝ ꯌꯥꯎꯕ ꯐꯦꯠꯀꯤ ꯁꯔꯨꯛ ꯌꯥꯝ ꯌꯥꯎꯕ ꯑꯗꯨꯗꯅ ꯍꯧꯖꯤꯛ ꯃꯤ ꯈꯔꯗꯤ ꯑꯗꯨꯝ ꯑꯗꯨꯒꯨꯝꯕꯁꯨ ꯄꯥꯝꯕꯁꯨ ꯃꯤꯁꯨ ꯂꯩ ꯑꯗꯒꯤ ꯄꯥꯝꯗꯕ ꯃꯤꯁꯨ ꯂꯩ ꯎꯝ ꯄꯥꯝꯗꯕ ꯃꯤꯁꯨ ꯂꯩ ꯑꯁ ꯃꯃꯤꯠꯄꯨ ꯐꯥꯈꯤꯅꯦ ꯅꯣꯡ ꯇꯥꯥꯔꯛꯇꯣꯏꯔ ꯒꯌ꯭ꯥꯟ ꯇꯥꯗꯦ
ꯎꯝ ꯀꯩꯅꯣꯗꯤ ꯂꯩꯇꯤ ꯑꯗꯤ ꯀꯩ ꯊꯣꯛꯏ ꯅꯨꯡꯁꯤꯠ ꯀꯩꯅꯣ ꯋꯥꯗꯦ
ꯑꯩ ꯉꯁꯥꯏ ꯋꯦꯗꯔ ꯌꯦꯡꯀꯥꯟꯗ ꯍꯌꯦꯡ ꯅꯣꯡ ꯈꯔ ꯈꯔ ꯂꯩꯌꯦꯅ ꯍꯥꯏꯕꯅꯦ ꯑꯁ ꯅꯣꯡ ꯇꯥꯔꯛꯇꯔ꯭ꯥ ꯗꯤ ꯐꯅꯤ ꯑꯌꯨꯛ ꯀ꯭ꯂꯥꯁ ꯆꯠꯄꯁꯦꯀꯣ ꯅꯣꯡ ꯇꯥꯔꯛꯄꯁꯦ ꯃꯊꯥ ꯁꯥꯏ
ꯁꯇꯤꯟ ꯄꯨꯕ꯭ꯔꯣ ꯀꯩ ꯄꯨꯕꯅꯣ
ꯁꯥꯇꯤꯟ ꯄꯨꯏꯌꯦ ꯁꯥꯇꯤꯟꯗꯨꯁꯨ ꯑꯃꯨꯛ ꯄꯤꯛꯇꯛ ꯇꯧꯕ ꯑꯩꯈꯣꯏ ꯁꯥꯇꯤꯟꯁꯦ ꯍꯥꯟꯅꯩ ꯑꯗꯨꯃꯥꯏꯅ ꯑꯆꯧꯕ ꯃꯈꯩꯁꯦ ꯁꯤꯅ ꯑꯃꯨꯛ ꯀꯋꯥꯏ ꯍꯨꯟꯗꯣꯛꯈꯔ꯭ꯤ ꯃꯣ ꯈꯪꯗꯦ ꯑꯗꯨꯝ ꯃꯥꯡꯈ꯭ꯔꯕ ꯁꯇꯤꯟꯁꯦ ꯑꯗꯨꯝ ꯂꯩꯗꯣꯏꯅꯦꯕꯀꯣ ꯂꯩꯔꯦ ꯑꯗꯨꯝ ꯄꯨꯔ ꯆꯧꯁꯤꯒꯦ ꯑꯗꯨꯝ ꯀꯥꯎꯍꯧꯕꯅꯤ ꯈꯪꯗꯦ ꯑꯩꯁꯨ ꯌꯥꯝ ꯀꯥꯎꯒꯠꯂꯤꯗꯅ ꯑꯗꯨꯅ ꯑꯗꯨꯝ ꯃꯪꯉꯧꯕꯅꯤ ꯈꯟꯖꯩ ꯑꯗꯣ ꯃꯆꯥ ꯑꯔꯥꯏ ꯄꯨꯔ ꯆꯠꯄ ꯀꯥꯟꯗꯗꯤ ꯑꯃꯨꯛ ꯊꯨꯡꯕꯣꯏ ꯊꯨꯡꯗꯕꯣꯏ ꯇꯧꯋꯦꯕ ꯕꯦꯒꯇꯨꯒ ꯄꯨꯔꯛꯀꯥꯟꯗ ꯑꯗꯨ ꯈꯤꯇꯪ ꯐꯔꯛ ꯇꯥꯕꯩ ꯑꯗꯨ ꯅꯣꯡ ꯇꯥꯗ꯭ꯔꯗꯤ ꯐꯅꯤ ꯍꯥꯏꯁꯦ ꯑꯣ ꯐꯔꯦ ꯃꯇꯝ ꯊꯦꯡꯖꯤꯜꯂꯛꯑꯦ ꯊꯝꯃꯒꯦꯀꯣ ꯊꯝꯃꯣ ꯊꯝꯃꯣ ꯅꯪ ꯊꯝꯃꯣ ꯎ